ꯑ
ꯇꯄ
ꯍ ꯍꯣꯏ ꯇꯥꯏ
ꯀꯩꯗꯧꯔꯤꯅꯣ ꯍꯧꯖꯤꯛꯇꯤ
ꯑꯁ ꯑꯩꯗꯣ ꯌꯥꯝ ꯇꯜꯂꯦ ꯍꯥꯏꯅ ꯍꯤꯞꯄꯒ ꯂꯩꯌꯦ ꯉꯁꯤꯁꯦ
ꯎꯝ ꯊꯕꯛ ꯑꯝꯇ ꯇꯧꯗ꯭ꯔꯕꯣ ꯉꯁꯤꯗꯤ
ꯑꯩꯅ ꯂꯤꯐ ꯂꯧꯈ꯭ꯔꯦ ꯉꯁꯤꯁꯦ ꯇꯟꯃꯟꯕꯒꯤ
ꯁꯉꯥꯏꯅꯦꯌꯥ
ꯊꯦꯡꯅꯁꯨ ꯍꯧꯒꯠꯂꯦ ꯑꯗꯨꯒꯤ ꯑꯩꯅ ꯇꯧꯔꯔꯣꯏ ꯍꯥꯏꯅ ꯑꯩꯒꯤ ꯏꯃꯥꯟꯅꯕꯤꯅꯁꯨ ꯊꯣꯡꯁꯦ ꯃꯄꯥꯟꯗ ꯑꯣꯏꯅ ꯂꯣꯛ ꯇꯧꯔꯒ ꯆꯠ ꯀ꯭ꯔꯦ ꯑꯩꯗꯣ ꯃꯤꯀꯞ ꯊꯣꯛꯇ꯭ꯔꯗꯤ ꯍꯧꯗꯣꯛꯄꯤꯔꯅꯨ ꯑꯗꯨꯒ ꯊꯣꯡ ꯂꯣꯜꯂꯒ ꯆꯠꯈ꯭ꯔꯣ ꯍꯥꯏꯅ ꯍꯥꯏꯕꯅꯦꯕ
ꯑꯗꯨ ꯀꯃꯥꯏꯅ ꯅꯪꯗꯤ ꯃꯄꯥꯟꯗ ꯊꯣꯛꯇꯣꯏꯅꯣ
ꯊꯣꯛꯑꯔꯣꯏꯅ ꯃꯄꯥꯟꯗ ꯃꯥ ꯂꯥꯛꯇ꯭ꯔꯤꯐꯥꯎ ꯑꯗꯨꯝ ꯊꯣꯛꯇ꯭ꯔꯦ ꯑꯩꯁꯦ ꯑꯗꯨꯃꯥꯏꯅ ꯍꯦꯛ ꯍꯦꯛ ꯂꯩꯕꯅꯦ
ꯑꯁ ꯉꯝꯃꯔꯣꯏ ꯑꯩꯗꯤ ꯑꯝꯇ ꯑꯗꯨꯃꯥꯏꯅ ꯇꯧꯔꯗꯤ
ꯑꯩꯗꯤ ꯑꯗꯨꯃꯥꯏꯅ ꯅꯝꯕ ꯑꯗꯨꯃꯥꯏꯅ ꯇꯧꯔ ꯂꯩꯕꯅꯦ ꯑꯩ ꯍꯧꯒꯠꯄ ꯇꯟꯈ꯭ꯔꯗꯤ ꯅꯪ ꯊꯣꯡ ꯂꯣꯠꯂꯒ ꯆꯠꯈ꯭ꯔꯣꯀꯣ ꯍꯥꯏꯅ ꯍ
ꯑꯦ ꯐꯥꯒꯤ ꯇꯧꯕ
ꯈꯔꯤꯦꯕꯜ
ꯑꯁꯂ ꯃꯤꯅ ꯃꯄꯥꯟꯗꯒꯤ ꯊꯣꯡ ꯂꯣꯟꯁꯤꯟꯕꯗꯣ ꯑꯩ ꯄꯥꯝꯗꯦꯕ
ꯎꯝ ꯎꯝ ꯍꯣꯏ ꯆꯨꯝꯕꯗꯤ ꯆꯨꯝꯃꯦ ꯑꯗꯣ ꯑꯩꯅ ꯑꯩ ꯍꯧꯒꯠꯇ꯭ꯔꯗꯤ ꯍꯧꯗꯣꯛꯀꯅꯨ ꯍꯧꯗꯣꯛꯇꯕꯤ ꯑꯗꯨꯝ ꯊꯣꯡ ꯂꯣꯜꯂꯒ ꯆꯠ ꯈ꯭ꯔꯣ ꯍꯥꯏꯔꯒ ꯃꯥꯁꯤꯗꯤ ꯎꯝ ꯍꯥꯏꯗꯤ ꯑꯩꯅꯗꯤ ꯊꯣꯡ ꯂꯣꯜꯂꯒ ꯆꯠꯈ꯭ꯔꯣꯀꯣ ꯍꯥꯏꯅꯗꯤ ꯍꯥꯏꯕꯅꯦꯕ ꯑꯗꯣ ꯃꯥꯁꯦ ꯗ꯭ꯔꯦꯁ ꯒꯨꯝꯕ ꯇꯧꯔꯒ ꯁꯦꯠꯂꯒ ꯂꯩꯕ ꯀꯥꯟꯗ ꯑꯩꯗꯣ ꯍꯧꯒꯠꯈ꯭ꯔꯦꯕ ꯍꯥꯏꯗꯤ ꯃꯦꯀꯞ ꯊꯣꯛꯈ꯭ꯔꯕꯗꯣ
ꯑꯗꯨ ꯃꯥꯅ ꯈꯪꯗꯕꯒꯤ ꯑꯣꯏꯔꯝꯅꯤ
ꯑ ꯈꯪꯉꯦ ꯃꯥꯁꯦ ꯑꯩꯕꯨ ꯅꯪ ꯀꯩꯅꯣ ꯊꯕꯛ ꯆꯠꯂꯣꯏꯗ꯭ꯔꯣ ꯍꯥꯏꯅ ꯍꯥꯏꯕ ꯍꯥꯏꯗꯤ ꯑꯣꯐꯤꯁ ꯆꯠꯂꯣꯏꯗ꯭ꯔꯣ ꯍꯥꯏꯅ ꯍꯥꯏꯕꯒꯤ
ꯑꯗꯨꯒ ꯀꯃꯥꯏꯅ ꯃꯥꯁꯨ
ꯈꯪꯗꯦ ꯆꯠ ꯆꯠꯅꯤꯡꯗ꯭ꯔꯦ ꯍꯥꯏꯅꯗꯤ ꯑꯩꯅ ꯍꯥꯏꯕꯤꯕꯒꯤꯅꯦꯕ ꯑꯗꯣ ꯃꯥꯁꯦ ꯀꯦꯝꯁꯨ ꯍꯥꯏꯔꯝꯗꯕꯤ ꯂꯣꯛ ꯇꯧꯔꯒ ꯆꯠꯈ꯭ꯔꯕ ꯑꯩꯅꯗꯤ ꯃꯦꯀꯞ ꯊꯣꯛ ꯑꯥ ꯃꯦꯀꯞ ꯊꯣꯛꯑꯒ ꯂꯩꯔꯝꯃꯗꯤ ꯑꯗꯨꯝ ꯅꯪꯅ ꯂꯣꯟꯈ꯭ꯔꯣꯀꯣ ꯍꯥꯏꯅ ꯍꯥꯏꯔꯝꯃꯒ ꯆꯠꯄ ꯌꯥꯕꯗꯨꯕꯨ ꯍꯥꯏꯅ ꯈꯜꯂ ꯂꯩꯕꯅꯤꯅꯦ
ꯎꯝ ꯃꯥꯅꯦ ꯃꯥꯅꯦ ꯅꯪ ꯌꯥꯝ ꯅꯣꯛꯅꯤꯡꯉꯦ
ꯂ‌ꯣꯟꯂꯒ ꯆꯠꯈꯔ‌ꯦ ꯑꯅꯝꯕꯗꯨꯁꯨ ꯑꯗꯨꯃꯥꯏꯅꯗꯤ ꯇꯧꯕꯅꯤꯗ ꯑꯩꯁꯦ ꯑꯁꯦꯡꯕꯗꯤ ꯎꯝ ꯅꯨꯡꯗꯥꯡꯗꯗꯤ ꯀꯥꯏꯒꯦꯕꯀꯣ ꯂꯣꯜꯂꯒ ꯆꯠꯂꯁꯨ ꯑꯗꯨꯕꯨ ꯑꯁꯨꯃꯥꯏꯅ ꯍꯥꯏꯗꯤ ꯅꯨꯡꯊꯤꯟꯒꯨꯝꯕꯗꯗꯤ ꯃꯔꯛ ꯃꯔꯛ ꯇ ꯃꯄꯥꯟ ꯊꯣꯛꯄꯒꯨꯝꯕ ꯇꯧꯅꯤꯡꯉꯦꯗꯅ
ꯎꯝ ꯎꯝꯁ ꯑꯩꯗꯤ ꯍꯩꯅꯗꯦꯍ‌ꯦ ꯑꯗꯨꯕꯨ ꯃꯣꯏꯅ ꯊꯣꯡ ꯂꯣꯜꯂꯒ ꯑꯩꯅ ꯃꯅꯨꯡꯗ ꯂꯩꯗꯣꯏꯁꯦ ꯑꯩꯅ ꯃꯄꯥꯟ ꯊꯣꯛꯇ꯭ꯔꯁꯨ ꯑꯩꯗꯤ ꯀꯃꯥꯏꯅ ꯍꯥꯏꯗꯣꯏꯗꯣ ꯍꯩꯅꯗꯕꯗꯣ ꯑ ꯍꯥꯏꯗꯤ ꯀꯔꯤꯒꯨꯝꯕ ꯎꯝ ꯌꯨꯝ ꯗ ꯃꯩ ꯃꯩꯒꯨꯝꯕ ꯆꯣꯡꯉꯦꯅ ꯈꯜꯂꯣꯕ
ꯎꯝ ꯎꯝ
ꯑꯗꯨꯒꯨꯝꯕ ꯑꯗꯨ ꯁꯨꯅꯦ
ꯆꯨꯝꯕꯗꯤ ꯆꯨꯝꯃꯦ ꯑꯗꯨꯒꯨꯝꯕꯒꯤ ꯍꯥꯏꯔꯗꯤ ꯑꯩꯅ ꯍꯧꯒꯠꯅꯤꯡꯃꯟꯗꯕ ꯒꯤ ꯍꯥꯏꯗꯤ ꯃꯥꯗꯣ ꯄꯨꯡ ꯇꯔꯨꯛ ꯃꯈꯥꯏ ꯇꯔꯦꯠ ꯇꯔꯦꯠꯇ ꯍꯦꯛ ꯍꯦꯛ ꯊꯣꯛꯈ꯭ꯔꯦ ꯍꯥꯏꯕꯀꯣ ꯑꯗꯨꯀꯥꯟꯗꯗꯤ ꯑꯩꯗꯤ ꯊꯦꯡ ꯊꯦꯡꯅ ꯇꯨꯝꯕꯅꯤꯅ ꯀꯩꯝ ꯇꯔꯨꯛ ꯇꯔꯦꯠꯇꯤ ꯃꯤꯅꯤꯠ ꯑꯥ ꯀꯩꯔꯥ ꯄꯨꯡ ꯑꯅꯤ ꯑꯍꯨꯝ ꯈꯛꯇ ꯇꯨꯝꯗ ꯉꯥꯏꯔꯤꯌ‌ꯦꯕ ꯑꯗꯨ ꯑꯣꯏꯔꯗꯤ ꯍꯧꯒꯠꯅꯤꯡꯗꯦꯅ ꯃꯥꯅ ꯆꯠꯀꯗꯕ ꯃꯇꯝꯗꯣ ꯑꯗꯨꯒ ꯑꯩ ꯑꯩꯒꯤ ꯌꯥꯗꯕꯁꯦ ꯃꯤꯀꯞ ꯊꯣꯛꯈ꯭ꯔꯕ ꯇꯨꯝꯗ꯭ꯔꯦ ꯍꯥꯏꯕ ꯑꯗꯨꯒꯤ ꯇꯨꯝꯕꯗꯣ ꯌꯥꯝ ꯋꯥꯠꯂꯦ ꯍꯥꯏꯕꯥ ꯃꯥ ꯆꯜꯂꯗꯤ ꯑꯗꯨꯒ ꯉꯟꯅꯁꯨ ꯇꯨꯝꯕ ꯍꯩꯇꯦ ꯑꯗꯨꯒꯤꯅꯤꯅꯦ ꯍꯩꯌꯥ ꯈꯪꯗ꯭ꯔꯦ ꯇꯧꯔꯤꯕꯁꯦ ꯑꯩꯅ ꯀꯩꯅꯣꯗ ꯍꯥꯞꯄꯗꯣ ꯁꯇꯦꯇꯁꯇ ꯍꯥꯞꯄꯗꯣ ꯎꯕ꯭ꯔꯥ ꯆꯨꯝꯗꯤ ꯆꯨꯝꯗ꯭ꯔꯥ
ꯑꯁ ꯆꯨꯝꯃꯦꯕ ꯑꯩꯁꯨ ꯅꯍꯥꯟꯗꯣ ꯍꯥꯏꯗꯤ ꯑꯩꯅ ꯑꯥ ꯑꯗꯨꯒꯤ ꯑꯦꯞꯁꯇ ꯀꯩꯅꯣ ꯀꯩꯕ ꯑꯩꯈꯣꯏꯗ‌ꯣ ꯑꯗꯨꯗ ꯆꯪꯕ ꯀꯥꯟꯗ ꯑꯗꯨꯃꯥꯏꯅ ꯇꯧꯋꯦꯕ ꯑꯁ ꯑꯁꯤ ꯃꯅꯨꯡꯗ ꯂꯩꯕꯁꯤꯡ ꯂꯣꯏꯅ ꯃꯥ ꯀꯩꯅꯣ ꯑꯥ ꯉꯝꯕ ꯃꯥꯜꯂꯦ ꯍꯥꯏꯔꯒ ꯀ‌ꯣ
ꯎꯝ
ꯑꯩ ꯑꯗꯨꯃꯥꯏꯅ ꯈꯜꯂꯒ ꯂꯩꯕꯅꯦꯕ ꯑꯗꯨꯒ ꯃꯤ ꯃꯌꯥꯝꯅꯁꯨ ꯑꯗꯨꯃꯥꯏꯅ ꯊꯥꯒꯠꯄꯅꯦ
ꯎꯝ ꯑꯗꯨ ꯑꯩꯗꯣ ꯅꯍꯥꯟꯗꯒꯤꯗꯤ ꯌꯦꯡ ꯌꯦꯡꯉ ꯂꯩꯕꯅꯦ ꯑꯗꯨ ꯔꯣꯝꯗ ꯈꯛꯇ ꯉꯝꯃꯒ ꯂꯩꯕ ꯑꯗꯣ ꯉꯁꯤ ꯁꯥꯟꯅꯕꯗ ꯌꯦꯡꯕ ꯇꯥꯔꯦꯅ ꯑꯔꯖꯦꯟꯇꯤꯅꯥꯒ ꯏꯖꯤꯞꯇ‌ꯣ
ꯃꯁꯤꯗꯤ ꯑꯗꯨꯃꯥꯏꯅ ꯇꯧꯔꯝꯗ꯭ꯔꯗꯤ ꯐꯗꯣꯏꯅꯦ ꯑꯩꯗꯤ ꯏꯃꯥ ꯄꯥꯈꯠꯂꯦ
ꯍꯥꯏꯗꯤꯀꯣ ꯌꯦꯡꯉꯣꯅꯦ ꯕ꯭ꯔꯥꯖꯤꯜ ꯄꯣꯔꯇꯨꯒꯜꯁꯤꯡꯁꯨ ꯑꯐꯥꯎ ꯑꯐꯥꯎꯕ ꯉꯥꯛꯇ ꯉꯥꯛꯇꯅꯤꯅ ꯑꯗꯨꯒ
ꯆꯠꯈ꯭ꯔꯕꯗꯨ
ꯍꯣꯏ
ꯑꯗꯨꯕꯨꯗꯤ ꯍꯥꯏꯗꯤ ꯑꯗꯨꯒꯤ ꯑꯗꯨꯒꯤ ꯐꯤꯛꯆꯔꯅꯗꯤ ꯅꯠꯇꯦ ꯑꯗꯨ ꯑꯣꯏꯔꯁꯨ ꯂꯩꯗꯅ ꯋꯥꯈꯜꯗꯣ
ꯑꯗꯨꯕꯨ ꯃꯣꯏꯒꯤ ꯑꯣꯄꯤꯅꯤꯌꯟꯗꯣ ꯃꯣꯏꯒꯤ ꯑꯣꯄꯣꯅꯦꯟꯁꯨ ꯌꯥꯝꯅ ꯀꯩꯅꯣ ꯇꯧꯕꯅꯦ ꯁ꯭ꯄꯦꯟꯁꯨ ꯌꯥꯝ ꯍꯩꯌꯦꯕ ꯑꯗꯨꯒ ꯄꯣꯔꯆꯨꯒꯦꯜꯗꯤ ꯑꯁꯦꯡꯕ ꯍꯥꯏꯔꯗꯤ ꯃꯣꯏꯁꯦ ꯀꯣꯇꯔꯗꯒꯤ ꯑꯗꯨꯝ ꯁꯤꯕꯒꯨꯝꯕ ꯑꯗꯨꯝ ꯇꯧꯕꯅꯦꯕꯀꯣ
ꯑꯥ ꯍꯣꯏ ꯀꯩꯅꯣ ꯈꯛꯇꯅꯤꯅꯦ ꯔꯣꯅꯥꯜꯗꯣ ꯈꯛꯇꯅꯤꯅꯦ ꯀꯩꯅꯣ ꯇꯧꯕ ꯃꯣꯏꯒꯤ ꯇꯤꯝꯗꯗꯤ ꯑꯇꯩ ꯌꯥꯝ ꯍꯩꯕ ꯂꯩꯇꯦ
ꯑꯗꯨꯒ ꯕꯥꯏꯅꯪ ꯇꯨ ꯊꯥꯎꯖꯟ ꯇ꯭ꯋꯦꯟꯇꯤ ꯇꯨ ꯊꯥꯎꯖꯟ ꯇ꯭ꯋꯦꯟꯇꯤꯒꯤ ꯇꯨ ꯊꯥꯎꯖꯟ ꯇ꯭ꯋꯦꯟꯇꯤꯗꯅꯦꯀꯣ ꯅꯍꯥꯟ ꯐꯤꯐꯥ ꯋꯥꯔꯜ ꯀꯞ ꯂꯩꯕꯗꯣ
ꯇ꯭ꯋꯦꯟꯇꯤ ꯇꯔꯥ
ꯈꯪꯗꯦ ꯇ꯭ꯋꯦꯟꯇꯤꯔꯣ ꯇ꯭ꯋꯦꯟꯇꯤ ꯇꯨ ꯇ꯭ꯋꯦꯟꯇꯤ ꯇꯨ ꯇ꯭ꯋꯦꯟꯇꯤ ꯇꯨꯗ ꯇ꯭ꯋꯦꯟꯇꯤ ꯑꯗꯨꯗ ꯀꯩꯅꯣ ꯇꯧꯕꯗꯣ ꯐꯥꯏꯅꯦꯜ ꯁꯥꯟꯅꯕꯗꯨ ꯑꯥꯔꯖꯦꯟꯇꯤꯅꯥꯒ ꯐ꯭ꯔꯥꯟꯁ ꯅꯠꯇ꯭ꯔꯣ
ꯈꯪꯗ꯭ꯔꯦ ꯑꯩ ꯑꯗꯨꯗꯤ ꯅꯤꯡꯁꯤꯡꯗ꯭ꯔꯦ
ꯑꯥꯔꯖꯦꯟꯇꯤꯅꯥꯒ ꯐ꯭ꯔꯥꯟꯁꯅꯦ ꯍꯥꯏꯕ ꯑꯩꯅ ꯈꯪꯕꯗꯤ ꯑꯗꯨꯒ ꯉꯒꯅꯦꯕ ꯑꯥꯔꯖꯦꯟꯇꯤꯅꯥꯅ ꯑꯗꯨꯒ ꯑꯩ ꯑꯩꯅ ꯃꯤ ꯑꯃꯒ ꯋꯥꯔꯤ ꯁꯥꯟꯅꯕꯅꯦ ꯅꯨꯄꯥ ꯑꯃꯒ ꯋꯥꯔꯤ ꯁꯥꯟꯅꯕ ꯀꯥꯟꯗ ꯃꯥꯅ ꯑꯗꯨꯃꯥꯏꯅ ꯍꯩꯌꯦ ꯅꯠꯇꯦ ꯍꯥꯏꯕ ꯑꯥꯔꯖꯦꯟꯇꯤꯅꯥ ꯅꯠꯇꯦ ꯐ꯭ꯔꯥꯟꯁꯀ ꯀ꯭ꯔꯨꯁꯤꯌꯥ ꯀ꯭ꯔꯨꯁꯤꯌꯥ ꯍꯥꯏꯕ꯭ꯔ ꯑꯣ ꯍꯣꯏ ꯑꯗꯨꯅꯦ ꯍꯥꯏꯌꯦ ꯑꯁ ꯃꯣꯏꯅ ꯐꯥꯏꯅꯜ ꯀꯥꯕꯗꯤ ꯉꯝꯃꯣꯏꯍꯦ
ꯎꯝ
ꯑꯩꯅ ꯑꯥꯔꯖꯦꯟꯇꯤꯅꯥꯅꯦ ꯍꯥꯏꯕ ꯃꯥꯅ ꯅꯠꯇꯦ ꯍꯥꯏꯕ ꯑꯗꯨꯒ ꯑꯃꯨꯛ
ꯑꯔꯖꯦꯟꯇꯤꯅꯥꯒ ꯐ꯭ꯔꯥꯟꯁꯅꯦ ꯍꯣꯏ
ꯍꯣꯏ ꯑꯗꯨꯅꯦꯕ ꯑꯩ ꯆꯨꯝꯃꯦꯕ
ꯀ꯭ꯔꯣꯁꯤꯌꯥꯒ ꯀ꯭ꯔꯣꯁꯤꯌꯥꯒ ꯃꯔꯒꯣ ꯑꯗꯨꯣ ꯊꯥꯔꯠ ꯄ꯭ꯂꯦꯁꯇ ꯃꯣꯏ ꯀꯩ ꯌꯦꯡꯕ ꯑꯁꯅꯕ ꯃꯣꯔꯣꯀꯣꯁꯨ ꯌꯥꯝ ꯀꯜꯂꯦ
ꯑꯗꯨ ꯁꯤꯈ꯭ꯔꯦꯅ ꯑ ꯊꯦꯡꯉꯦꯀꯣ ꯅ ꯁꯤꯈ꯭ꯔꯦ ꯁꯤꯔꯦ ꯍꯟꯗꯛꯇꯤ ꯁꯤꯔꯦ ꯏꯪꯂꯦꯟꯅ ꯍꯥꯠꯈ꯭ꯔꯕꯅꯦ
ꯑꯣ ꯅꯠꯇꯦ ꯑꯗꯨꯗꯣ ꯃꯦꯛꯁꯤꯀꯣꯅꯦ ꯃꯣꯔꯣꯀꯣ ꯍꯤꯡꯉꯤꯌꯦ
ꯑꯣ ꯑꯣꯏ
ꯀꯅꯥꯗꯥꯒ ꯃꯣꯔꯣꯀꯣꯅꯦ ꯃꯣꯏ ꯁꯥꯟꯅꯕꯗꯣ ꯃꯦꯛꯁꯤꯀꯣꯒ ꯏꯪꯂꯦꯟꯅꯦ ꯁꯥꯟꯅꯕ
ꯑꯩ ꯈꯪꯗ꯭ꯔꯦ
ꯕꯦꯜꯖꯤꯌꯝꯒ ꯌꯨ ꯑꯦꯁ ꯑꯦꯒꯤꯁꯨ ꯈꯦꯠꯅꯕꯗꯣ ꯈꯦꯠꯅꯕꯗꯣ
ꯑꯩꯗꯤ ꯎꯗꯦ ꯑꯗꯨꯒꯤꯗꯣ
ꯍꯥꯏꯗꯤ ꯑꯗꯨꯝ ꯐꯤꯛꯆꯔꯒꯨꯝꯕ ꯌꯦꯡꯉꯒ ꯀꯩꯅꯣ ꯈꯛꯇꯅꯤꯗ ꯃꯣꯏ ꯀꯌꯥꯃꯨꯛ ꯇꯧꯕ꯭ꯔꯥꯒꯨꯝꯕꯗꯣ ꯐꯣꯔ ꯐꯣꯔ ꯒꯣꯜ ꯆꯟꯕꯤꯕꯅꯦ ꯕꯦꯜꯖꯤꯌꯝꯅ ꯌꯨ ꯑꯦꯁ ꯑꯦꯗ
ꯕꯦꯜꯖꯤꯌꯝꯁꯨ ꯑꯗꯨꯝ ꯍꯩꯕꯅꯦ
ꯎꯝ ꯃꯣꯏꯁꯤꯡꯁꯦ ꯀꯥꯈ꯭ꯔꯦꯅꯦ ꯍꯧꯖꯤꯛꯇꯤ ꯎꯝ
ꯎꯝ ꯑꯩꯅ ꯉꯁꯥꯏ ꯅꯨꯄꯥ ꯑꯃꯒ ꯋꯥꯔꯤ ꯁꯥꯟꯅꯩꯑꯕꯀꯣ
ꯎꯝ
ꯑꯗꯨꯗ ꯃꯥꯅ ꯑꯗꯨꯃꯥꯏꯅ ꯍꯥꯏꯌꯦ ꯏꯁꯄꯦꯟꯁꯦ ꯍꯩꯕꯗꯨ ꯀꯩꯒꯤꯅꯣ ꯈꯪꯕ꯭ꯔ ꯍꯥꯏꯌꯦ ꯑꯗꯨꯒꯤ ꯑꯩꯅ ꯈꯪꯗꯦ ꯍꯥꯏꯔꯒ ꯍꯟꯗꯛ ꯏꯁꯄꯦꯟꯗ ꯎꯝ ꯑꯉꯥꯥꯡ ꯃꯆꯥꯗꯣ ꯖꯝꯃꯥ ꯍꯥꯏꯕ꯭ꯔꯥ ꯀꯩꯅꯣ ꯃꯃꯤꯡꯗꯣ
ꯌꯥꯝꯜ ꯌꯥꯃꯜ
ꯌꯥꯃꯜ ꯑꯗꯨ ꯅꯞ ꯄꯥ ꯑꯩꯗꯤ ꯈꯪꯗꯕꯅꯦꯕ ꯃꯥꯅ ꯃꯥꯒꯤ ꯃꯃꯤꯡꯁꯨ ꯈꯪꯗꯕꯅꯦ ꯐꯗꯤ ꯐꯖꯌꯦꯕꯀꯣ ꯃꯥꯗꯣ ꯅꯨꯡꯗꯨ ꯅꯨꯡꯁꯤꯕ ꯑꯗꯨꯕꯨ ꯉꯔꯥꯡꯗꯤ ꯃꯥꯅ ꯁꯥꯟꯅꯕꯗꯣ ꯁꯥꯟꯅꯕ ꯍꯩꯇꯕꯅꯦ ꯉꯔꯥꯡꯗꯨꯗꯤ
ꯑꯣ ꯑꯩ ꯉꯔꯥꯡꯗꯤ ꯌꯦꯡꯗ꯭ꯔꯦꯕꯣ ꯀꯣ ꯑꯗꯨꯕꯨ ꯑꯥ ꯁꯞꯄꯣꯔꯠ ꯇꯧꯕꯗꯤ ꯑꯗꯨꯝ ꯁꯄꯦꯟꯕꯨ ꯁꯞꯄꯣꯔꯠ ꯇꯧꯈ꯭ꯔꯦꯕ ꯑꯩꯒꯤ ꯇꯤꯝ ꯃꯣꯏ ꯑꯣꯏꯕꯅꯤꯅꯀꯣ ꯁꯞꯄꯣꯔꯠ ꯇꯧ ꯈ꯭ꯔꯦꯕ ꯑꯩꯁꯦ ꯃꯦꯠꯁ ꯂꯣꯏꯔꯝꯗꯥꯏꯗꯗꯤ ꯑꯪ ꯐꯥꯔꯁ ꯐꯔꯥꯁ ꯍꯥꯐꯇꯗꯤ ꯑꯩ ꯑꯃꯨꯛꯀꯗꯤ ꯆꯪꯕꯅꯦ ꯑꯗꯨꯕꯨ ꯃꯣꯏꯁꯦ ꯒꯣꯜ ꯑꯝꯇ ꯆꯠꯅꯗ꯭ꯔꯤꯌꯦꯕ
ꯎꯝ ꯑꯗꫭ ꯑꯩꯁꯨꯅꯦ ꯍꯥꯐ ꯊꯣꯛꯄ ꯀꯥꯟꯗ ꯑꯩꯁꯦ ꯇꯨꯝꯊꯣꯛꯈ꯭ꯔꯕꯅꯦꯕꯀꯣ ꯆꯪꯃꯥꯟꯕꯒꯤ ꯇꯃꯒ ꯍꯒꯄꯥꯟꯗ ꯣꯜ ꯁꯪꯃꯥꯟ ꯒꯣꯜ ꯆꯟꯂꯝꯕ ꯑꯗꯨꯒꯤ ꯌꯥꯝ ꯁꯥꯎꯅꯤꯡꯕ ꯎꯝ
ꯑꯩꯗꯤ ꯐꯔꯦ ꯍꯥꯏꯅ ꯈꯜꯂ ꯂꯩꯔꯕꯅꯤꯅꯦ ꯁ ꯌꯥꯝ ꯃꯔꯁ ꯎꯝ ꯍꯧꯖꯤꯛꯇꯤ ꯑꯐꯧꯕ ꯑꯅꯤꯁꯦ ꯆꯠꯈ꯭ꯔꯦꯅꯦ ꯍꯧꯖꯤꯛ ꯃꯦꯁꯤ ꯈꯛꯇ ꯂꯣꯏꯔꯦ
ꯑꯁ ꯍꯦꯂꯦꯟꯁꯨ ꯌꯥꯝ ꯐꯥꯎꯕꯗꯨꯗꯤ
ꯍꯥꯥ
ꯍ‌ꯦꯂꯦꯟꯁꯨ ꯌꯥꯝ ꯐꯥꯎꯕꯅꯦꯕ ꯑꯗꯨꯒ ꯕꯥꯄꯦꯁꯨ ꯑꯗꯨ ꯌꯥꯝ ꯐꯥꯎꯕꯅꯦ
ꯍꯥꯏꯗꯤ ꯂꯩꯗꯅ ꯃꯣꯏꯁꯤꯡꯗꯤ ꯑꯉꯥꯡ ꯑꯣꯏꯔꯤꯌꯦꯕ ꯃꯣꯏꯒꯤ ꯃꯣꯏꯒꯤ ꯖꯦꯅꯦꯔꯦꯁꯟꯁꯦ ꯇꯣꯡꯉꯥꯜꯂꯦꯕ ꯑꯗꯨꯒ ꯃꯦꯁꯤ ꯔꯣꯅꯥꯜꯗꯣꯒ ꯅꯦꯃꯔꯁꯤꯡꯁꯦ ꯑꯃꯨꯛꯀ ꯇꯣꯡꯉꯥꯜꯂꯦꯕ ꯏꯝꯕꯥꯄꯦ ꯍꯣꯏ ꯌꯥꯝꯃꯜ ꯍꯣꯏ ꯍꯧꯖꯤꯛ ꯍꯜꯂꯥꯟ ꯍꯣꯏꯗꯤ ꯑꯉꯥꯡꯅꯤꯅ ꯌꯥꯝ ꯑꯉꯥꯡ ꯑꯣꯏꯔꯤꯌꯦꯅ
ꯎꯝ ꯑꯗꯨ ꯑꯩꯅ ꯍꯥꯏꯒ‌ꯦꯕꯀꯣ ꯃꯥ ꯀꯩꯅꯥ ꯀꯩꯅꯥꯕ
ꯕꯦꯂꯤꯡꯍꯝ ꯍꯥꯏꯕ꯭ꯔꯅꯦ ꯑꯗꯨ ꯏꯪꯂꯦꯟꯒꯤꯔꯥ ꯑꯗꯨꯅ ꯀꯅꯥꯔ ꯈꯪꯗꯦ ꯃꯣꯏ ꯑꯐꯥꯎ ꯑꯐꯥꯎꯕꯗꯤ ꯊꯣꯛꯇꯤ ꯊꯣꯛꯂꯛꯈ꯭ꯔꯕꯅꯦ ꯃꯣꯏꯁꯤꯡꯁꯦ
ꯎꯝ ꯎꯄꯥꯏ ꯂꯩꯇ‌ꯦ ꯃꯣꯏ ꯃꯊꯟꯇ ꯑꯗꯨꯝ ꯀꯩꯅꯣ ꯇꯧꯕꯅꯤꯅ
ꯎꯝ
ꯑꯗꯨꯒ ꯀꯩꯅꯣ ꯎꯝ
ꯀꯔꯤ
ꯑꯗꯨ ꯍꯧꯖꯤꯛ ꯐꯨꯠꯕꯣꯜꯁꯦ ꯌꯥꯝ ꯍꯩꯕꯗꯣ ꯃꯥꯥꯁꯦ ꯃꯦꯁꯤ ꯒꯤ ꯐ‌ꯦꯟꯅꯤ ꯍꯥꯏꯌ‌ꯦ
ꯑꯣ
ꯃꯦꯁꯤꯒꯤ ꯐꯦꯟꯅꯦ ꯍꯥꯏꯌꯦ ꯃꯥꯗꯣ ꯑꯗꯨꯒ ꯕ ꯄꯦꯗꯨꯅ ꯄꯣꯔꯇꯨꯒꯜꯒꯤ ꯀꯩꯅꯣ ꯔꯣꯅꯥꯜꯗꯣꯒꯤ ꯐꯦꯟꯅ‌ꯦ ꯍꯥꯏꯌꯦ
ꯍꯜꯂꯟꯁꯨ ꯍꯂꯟꯗꯨꯁꯨ ꯔꯣꯅꯥꯜꯗꯣꯒꯤ ꯐꯦꯟꯅꯦ
ꯎꯝ ꯃꯣꯏ ꯁꯥꯟꯅꯕꯗ ꯃꯣꯏꯒꯤ ꯁꯥꯟꯅꯕ ꯌꯦꯡꯉꯒ ꯍꯥꯏꯗꯤ ꯃꯣꯏ ꯋꯥꯈꯜꯗꯣ ꯁꯥꯟꯅ ꯆꯪꯉꯒ ꯁꯥꯟꯅꯕꯒꯤ ꯑꯣꯏꯔꯝꯒꯅꯤ ꯃꯣꯏꯗꯣ
ꯎꯝ ꯍꯣꯏꯅꯦ ꯃꯣꯏꯗꯣ ꯐꯖꯅꯗꯤ ꯇꯧꯗꯤ ꯇꯧꯋꯦ ꯑꯉꯥꯡ ꯑꯗꯨꯕꯨ ꯃꯣꯏꯁꯤꯡꯁꯦ ꯌꯥꯝ ꯑꯉꯥꯡ ꯑꯣꯏꯔꯒ ꯌꯥꯝ ꯍꯩꯈ꯭ꯔꯦ ꯍꯥꯏꯕ ꯍꯥꯏꯗꯤ ꯃꯣꯏ ꯃꯣꯏ ꯄꯨꯟꯁꯤꯗꯣ
ꯑꯁꯦꯡꯕ ꯃꯤꯁꯦ ꯇꯦꯂꯦꯟꯇ ꯂꯩꯕ ꯀꯥꯏꯁꯦ
ꯎꯝ ꯑꯗꯨ ꯑꯗꯨꯅꯦ
ꯑꯦ
ꯑꯩꯈꯣꯏꯅꯁꯨ ꯌꯥꯝꯅꯁꯨ ꯌꯦꯦꯡ ꯈꯪꯗ꯭ꯔꯒ ꯅꯨꯄꯤꯗ ꯀꯔꯤ ꯇꯧꯗ ꯎꯝ ꯁꯤꯗ ꯀꯔꯤ ꯇꯧꯗꯣꯏꯔꯁꯨ ꯈꯪꯗꯔꯒ ꯃꯨꯟꯗ꯭ꯔꯪ ꯇꯧꯔꯒ ꯂꯩꯔꯤꯕꯅꯤꯅꯦ
ꯎꯝ ꯑꯗꯨꯒ ꯍꯟꯗꯛꯇꯤ ꯑꯉꯥꯡꯁꯤꯡꯁꯦ ꯌꯥꯝ ꯍꯩꯀꯣ
ꯎꯝ ꯎꯝ
ꯌꯦ ꯑꯃꯃꯨꯡꯗ ꯍꯤꯞꯄꯒ ꯂꯩ
ꯎꯝ ꯎꯝ ꯊꯕꯛ ꯇꯧꯗꯦ
ꯊꯝ ꯇꯧꯗ
ꯎꯝ ꯎꯝ
ꯋꯥꯈꯜꯗꯗꯤ ꯊꯕꯛ ꯇꯧꯒꯦ ꯑꯗꯨꯝ ꯇꯧꯔꯒ ꯇꯧꯕ ꯉꯝꯗꯕ
ꯀꯃꯥꯏ ꯍꯥꯏ ꯑꯗꯨꯅ ꯍꯧꯗꯦ ꯑꯗꯨꯒ ꯑꯩꯅꯅꯦ ꯑꯗꯨꯝ ꯋꯥꯔꯤ ꯁꯥꯕ ꯀꯥꯟꯗ ꯅꯣꯏ ꯃꯤꯩꯅ ꯅꯪ ꯃꯔꯣꯝꯗ ꯇꯝꯂꯝꯕ꯭ꯔꯥ ꯍꯥꯏꯌꯦ
ꯑꯗꯨ ꯑꯩ ꯅꯣꯛꯑꯒ ꯑꯗꯨ ꯑꯩꯒꯤ ꯑꯩꯒꯤ ꯃꯅꯤꯄꯨꯔꯤꯗꯒꯤ ꯔ ꯍꯥꯏꯅꯦ ꯌꯥꯝ ꯐꯖꯅ ꯈꯪꯕꯗꯨ ꯄꯥꯏꯂ ꯏꯇꯦ
ꯎꯝ ꯃꯅꯤꯄꯨꯔꯤ ꯈꯣꯏꯕ ꯀꯥꯟꯁꯤꯗ ꯀꯣ ꯑꯥꯗ ꯂꯩꯔꯒ ꯍꯦꯟꯅ ꯈꯣꯏꯖꯤꯟꯈ꯭ꯔꯕꯅꯦ ꯍꯥꯏꯕ ꯑꯗꯨꯒ ꯃꯩꯇꯩꯒꯤ ꯃꯆꯥꯁꯤꯡꯕꯨ ꯍ ꯍ ꯀꯣꯏꯔꯤꯅꯤꯅꯦ ꯀꯣꯏꯔꯤꯅꯤꯅꯦ ꯏꯀꯥꯏꯈꯩꯀꯣ ꯑꯗꯨꯃꯥꯏꯅ ꯍꯥꯏꯔꯗꯤ ꯑꯩꯈꯣꯏ ꯍꯥꯟꯅ ꯀꯩꯅꯣ ꯂꯩꯃꯤꯟꯅꯕ ꯎꯝ ꯈꯗꯦ ꯃꯍꯎꯁꯥꯅꯦ ꯏ ꯏꯁꯃꯥꯏꯜ
ꯏꯅꯥꯎꯄꯥꯁꯨ ꯑꯩꯒ ꯃꯥꯟꯅꯩ ꯋꯥ ꯉꯥꯡ